ꯎ
ꯇꯥꯕ꯭ꯔꯣ
ꯑꯥꯎ ꯇꯥꯏꯌꯦ
ꯀ꯭ꯔꯤ ꯇꯧꯕ꯭ꯔꯣ
ꯍꯧꯖꯤꯛ ꯈꯛꯇꯥꯡ ꯆꯥꯛ ꯆꯥꯊꯣꯛꯑꯒ ꯂꯩ
ꯀꯔꯤ ꯑꯦꯟꯖꯥꯡ ꯆꯥꯔꯕ ꯑꯩꯗꯤ ꯆꯥꯛ ꯆꯥꯕ ꯂꯣꯏꯔꯦꯗ ꯆꯥꯛ ꯆꯕ ꯂꯣꯏꯔꯒ ꯋꯥꯔꯁꯤꯞ ꯂꯣꯏꯔꯒ ꯐꯃꯨꯡꯗ ꯂꯩꯌꯦꯗ
ꯑ ꯀꯩ ꯍꯤꯟꯖꯥꯡ ꯆꯥꯒꯦ
ꯑꯩꯈꯣꯏꯗꯤ ꯑꯨꯝ ꯉꯁꯤꯗꯤ ꯈꯔ ꯍꯥꯎꯔꯦꯗ ꯌꯦꯟꯒ ꯉꯥꯟ ꯌꯦꯟꯒ ꯉꯥꯅꯨ
ꯑꯌꯥ ꯉꯥꯅꯨ ꯆꯥꯅꯤꯡꯉꯦ
ꯆꯥꯅꯤꯡꯕ꯭ꯔꯥ ꯍꯌꯦꯡ ꯇꯤꯐꯤꯟꯗ ꯗꯤꯂꯤꯚꯔꯤ ꯇꯧꯔꯛꯀꯦ
ꯑꯥꯎ ꯇꯧꯕꯤꯔꯣ
ꯆꯥꯗꯕ ꯀꯨꯏꯔꯦ ꯉꯥꯅꯨ
ꯑꯗꯣꯝꯗ ꯂꯩꯇꯕ꯭ꯔꯥꯅꯦ
ꯎꯝ
ꯑꯩꯁ ꯏꯌꯥꯝꯕ ꯃꯐꯝꯗ ꯀꯔꯤꯒꯤ ꯂꯩꯗꯕ
ꯇꯥꯡꯉꯦꯕ
ꯑꯣꯁ ꯀꯌꯥ ꯀꯌꯥ ꯄꯤꯕ꯭ꯔꯥꯅꯦ ꯑꯗꯣꯝꯗ
ꯈꯪꯗꯦ ꯑꯗꯨꯗꯤ ꯑꯗꯨꯕꯨ ꯇꯥꯡꯉꯦ
ꯁꯤꯗꯗꯤ ꯂꯤꯁꯤꯡ ꯑꯃꯒ ꯆꯥꯃꯉꯥ ꯄꯤꯌꯦ ꯑꯗꯨꯒ ꯑꯄꯤꯛꯄꯗꯨꯗꯅ ꯑꯗꯨꯝ ꯃꯄꯤ ꯃꯗꯨꯒꯥ ꯑꯃ ꯃꯦꯜꯗꯣ ꯑꯗꯨꯅ ꯋꯥꯟ ꯊꯥꯎꯖꯟ ꯐꯥꯏꯚ ꯍꯟꯗ꯭ꯔꯦꯠ ꯄꯤꯔꯦ ꯐꯤꯃꯦꯜꯗꯨꯅ ꯋꯥꯟ ꯑꯦꯠ ꯐꯣꯔ ꯍꯟꯗ꯭ꯔꯦꯠ ꯐꯥꯏꯚ ꯍꯟꯗ꯭ꯔꯦꯠꯀꯨꯝꯕ ꯄꯤꯌꯦꯗ
ꯑꯦ ꯌꯥꯝ ꯍꯣꯡꯉꯦ ꯑꯗꯨꯗꯤ
ꯍꯣꯡꯉꯦ ꯎꯝ
ꯈꯪꯗꯦ ꯁꯋꯥꯏꯗꯤ ꯀꯌꯥ ꯈꯪꯗꯤꯌꯦ ꯑꯗꯨ ꯇꯥꯡꯕꯗꯤ ꯇꯥꯡꯉꯦ
ꯑꯣ ꯀꯔꯤꯒꯤꯅꯣ ꯑꯦꯟꯒꯤ ꯃꯅꯥ ꯑꯦꯟꯒꯤ ꯃꯐꯝꯗ ꯂꯩꯔꯒ ꯀꯔꯤꯒꯤ ꯑꯗꯨꯛ ꯇꯥꯡꯉꯒ ꯂꯩꯕ
ꯈꯪꯗꯦ ꯎꯝ
ꯍꯣꯡꯒꯗꯧꯕꯅꯤꯅꯦ
ꯎꯝ
ꯍꯌꯦꯡ ꯍꯌꯦꯡ ꯃꯌꯨꯅꯤꯁꯤꯄꯥꯜ ꯀꯥꯎꯟꯁꯤꯜꯗ ꯍꯥꯏꯕꯤꯒꯦ ꯑꯩ
ꯍꯣꯏ ꯍꯥꯏꯕꯤꯔꯣ
ꯎꯝ ꯂꯨꯄꯥ ꯆꯅꯤꯒꯤ ꯑꯅꯤ
ꯑꯧ ꯑꯥ
ꯂꯨꯄꯥ ꯆꯅꯤꯒꯤ ꯑꯅꯤ ꯄꯤꯌꯣꯅ ꯍꯥꯏꯕꯤꯒꯦ
ꯑꯥ ꯑꯗꯨꯅ ꯍꯦꯟꯅ ꯄ꯭ꯔꯣꯐꯤꯠꯁꯨꯨ ꯆꯠꯀꯅꯤ ꯍꯥꯏꯕꯤꯌꯣ
ꯑꯣ ꯒꯤꯗꯃꯛꯇꯅꯦ ꯀꯣ
ꯑ
ꯅꯣꯏꯗꯤ ꯀ꯭ꯔꯤ ꯆꯥꯕ
ꯑꯩꯈꯣꯏ ꯍꯨꯏ ꯁꯥ ꯆꯥꯏ ꯉꯁꯤ
ꯀꯨꯁ
ꯍꯣ ꯍꯣ
ꯑꯗꯨꯗꯤ ꯑꯦꯛꯆꯦꯟꯖ ꯇꯧꯁꯦ ꯑꯩꯈꯣꯏꯅꯤ
ꯐꯤꯁꯦ ꯄꯥꯕ꯭ꯔꯣ ꯅꯣꯏꯁꯨ
ꯎꯝ ꯆꯥꯏꯍꯦ ꯑꯁ ꯑꯩꯒꯤ ꯈ꯭ꯋꯥꯏꯗꯒꯤ ꯀꯩꯅꯣꯅꯦ ꯑꯗꯨꯗꯣ
ꯐꯦꯕ꯭ꯔꯦꯠ
ꯎꯝ ꯑꯗꯨꯗꯒꯤ ꯍꯦꯟꯕ ꯑꯃ ꯂꯩꯌꯦ ꯑꯃꯨꯛꯀ
ꯀꯔꯤ
ꯃꯤꯌꯥꯎ
ꯑ ꯑꯗꯨꯗꯤ ꯉꯝꯗꯦ
ꯑꯁ ꯑꯗꯨꯗ ꯑꯗꯣ ꯍꯦꯟꯅ ꯍꯥꯎꯕꯅꯦꯍꯦ
ꯑꯩ ꯑꯩ ꯇ꯭ꯔꯥꯏ ꯇꯧꯈ꯭ꯔꯦ ꯃꯅꯝꯗꯣ ꯍꯩꯅꯗꯦ
ꯑꯁ ꯑꯗꯣ ꯃꯤꯊ꯭ꯔꯨꯕꯤ ꯍꯥꯏꯕ꯭ꯔꯥ ꯀ꯭ꯔꯤ ꯍꯥꯏꯕ꯭ꯔꯥ ꯃꯅꯝ ꯅꯝꯊꯤꯕꯗꯣ ꯎꯝ ꯑꯗꯨ ꯍꯥꯞꯂꯦ ꯑꯗꯨꯒ ꯀꯔꯤ ꯍꯥꯏꯕ ꯃꯤꯌꯥꯎ ꯃꯤꯌꯥꯎ ꯁꯤ ꯇꯥꯢ ꯀꯣ
ꯑꯥ
ꯑꯁ ꯑꯩꯗꯤ ꯌꯥꯖꯗꯦ ꯃꯅꯝ ꯃꯅꯝꯁꯨ ꯍꯣꯏ ꯃꯅꯝꯁꯨꯅꯦꯕ ꯑꯣ ꯀꯩꯅꯣ ꯁꯥꯗꯨꯁꯨ ꯌꯥꯝ ꯄꯤꯛ ꯄꯤꯛꯑꯒ ꯍꯩꯅꯗꯦ ꯑꯗꯨꯗꯤ
ꯑꯁ ꯍꯥꯎꯕꯅꯦ ꯍꯦ
ꯍꯨꯏ ꯁꯥꯥꯗꯤ ꯍꯥꯎꯋꯦ ꯑꯗꯨꯕꯨ ꯍꯥꯎꯗꯣꯡꯗꯤ ꯉꯝꯗꯦ ꯑꯥꯎ
ꯑꯍꯥꯕ ꯃꯇꯝ ꯆꯥꯔꯒ ꯑꯁ ꯑꯩꯒꯤ ꯑꯃꯨꯛꯀ ꯍꯪꯉꯥꯒ ꯂꯩꯌꯦII ꯅꯪ ꯗꯣ ꯍꯥꯎꯈ꯭ꯔꯦꯕꯥ ꯑ ꯍ ꯎꯝꯝ ꯍꯜꯂꯣ? ꯍꯜꯂꯣ?